ꯇꯧꯔꯤꯒꯦ
ꯑꯧ ꯅꯨꯡꯉꯥꯏꯌꯦ ꯀꯩꯅꯣ ꯇꯧꯕ ꯎꯝ ꯑꯩꯈꯣꯏꯒꯤ ꯍꯟꯗꯛ ꯒꯨꯍꯥꯇꯤꯗ ꯄꯥꯡꯊꯣꯛꯀꯗꯕ ꯑꯩꯈꯣꯏ ꯀꯩꯅꯣ ꯍꯥꯏꯗꯤ ꯆꯐꯨ ꯁꯥꯕꯒꯤ ꯄ꯭ꯔꯣꯒ꯭ꯔꯥꯝ ꯑꯃ ꯂꯩꯗꯅ ꯑꯩ ꯑꯩꯅ ꯋꯥ ꯉꯥꯡꯕ ꯁꯤ ꯌꯥꯝ ꯂꯥꯡꯉ ꯇꯥꯕ꯭ꯔꯥ
ꯒꯦꯔꯦ ꯒꯦꯔꯦ ꯇꯧꯕ ꯃꯈꯣꯟ ꯑꯃꯗꯤ ꯇꯥꯏꯌꯦ ꯑꯗꯣ ꯑ ꯃꯅꯤꯡ ꯈꯔ ꯆꯠꯊꯔꯅꯤ ꯐꯀꯇꯕ ꯃꯥꯜꯂꯦ ꯃꯔꯨꯝ ꯇꯔꯦ
ꯑꯩꯅ ꯃꯅꯤꯡ ꯑꯩ ꯈꯤꯇꯪ ꯆꯠꯒꯦꯕꯀꯣ ꯑꯗꯣ ꯑꯩ ꯑꯗꯨꯝ ꯍꯥꯏꯔꯛꯑꯒꯦ ꯑꯗꯨꯝ ꯇꯥꯔꯣꯀꯣ ꯈꯤꯇꯪ ꯇꯥꯔꯁꯨ ꯅꯨꯡꯉꯥꯏꯇ꯭ꯔꯁꯨ ꯅꯨꯡꯉꯥꯏꯇꯅ ꯑꯗꯨ ꯁꯥꯕꯒꯤ ꯑꯗꯨ ꯑꯗꯨꯃꯥꯏꯅ ꯄ꯭ꯔꯣꯒꯥ꯭ꯝ ꯑꯃ ꯏꯟꯚꯥꯏꯠ ꯑꯃ ꯂꯥꯛꯏꯗꯅ ꯑꯩꯈꯣꯏꯗ ꯑꯗꯨꯗꯣ ꯍꯟꯗꯛ ꯀꯃꯤꯡ ꯀꯩꯅꯣꯗ ꯇꯥꯔꯦꯕ ꯀꯣ ꯉꯁꯤꯁꯦ ꯗꯦꯠ ꯐꯥꯏꯚꯅꯤꯗꯅ
ꯎꯝ
ꯑꯗꯣ ꯗꯦꯠ ꯇ꯭ꯋꯦꯟꯇꯤ ꯐꯥꯏꯚꯇ ꯇꯥꯔꯦꯕꯀꯣ ꯑꯗꯣ ꯁꯨꯃꯥꯏꯅ ꯇꯧꯁꯦ ꯑꯩꯈꯣꯏ ꯏꯟꯚꯥꯏꯠ ꯂꯥꯛꯄꯁꯦ ꯑꯩꯈꯣꯏ ꯃꯉꯥ ꯂꯥꯛꯄꯅꯤꯗꯅ ꯑꯗꯨ ꯑꯩꯈꯣꯏ ꯃꯉꯥꯒꯤ ꯇꯤꯛꯀꯦꯠꯁꯦ ꯑꯩꯅ ꯑꯗꯨꯝ ꯄꯨꯟꯅ ꯀꯛꯁꯤꯔꯥ ꯅꯠꯇ꯭ꯔꯒ ꯀꯃꯥꯏꯅ ꯇꯧꯁꯤꯒꯦ
ꯎꯝ ꯄꯨꯟꯅ ꯑꯗꯨꯝ ꯀꯛꯄꯅ ꯐꯔꯅꯤꯗ
ꯍꯣꯏ ꯐꯔꯦ ꯑꯗꯨꯗꯤ ꯑꯩ ꯁꯨꯃꯥꯏꯅ ꯇꯧꯔꯒꯦꯕꯀꯣ ꯑꯩꯗꯣ ꯍꯥꯏꯐꯦꯠ ꯌꯦꯡꯒꯦ ꯆꯦꯛ ꯇꯧꯔꯒꯦ ꯐꯣꯟꯗꯨꯁꯨ ꯇꯤꯛꯀꯦꯠ ꯃꯃꯟꯗꯣ ꯀꯌꯥ ꯀꯌꯥ ꯂꯩꯕꯅꯣ ꯈꯣꯠꯄꯅꯣ ꯍꯥꯏꯗꯣ ꯑꯗꯨꯗꯨꯒ ꯈꯟꯅꯔꯁꯦꯕꯀꯣ ꯑꯗꯣ ꯑꯩꯈꯣꯏ ꯆꯠꯄꯗ ꯄꯨꯕꯁꯦ ꯗꯥꯏꯔꯦꯛ ꯀꯩꯅꯣ ꯑꯣꯏꯅ ꯄꯨꯕꯗꯤ ꯅꯨꯡꯉꯥꯏꯔꯔꯣꯏꯕꯀꯣ ꯍꯥꯏꯗꯤ ꯑꯩꯈꯣꯏꯅ ꯁꯥꯔꯒ ꯁꯤꯗ ꯂꯩꯖꯔꯛꯏ ꯄꯣꯠꯁꯤꯡꯁꯦ ꯑꯁꯤ ꯗꯥꯏꯔꯦꯛ ꯄꯨꯔꯒ ꯆꯠꯄꯗꯤ ꯅꯨꯡꯉꯥꯏꯔꯣꯏꯕ ꯍꯥꯏꯗꯤ ꯂꯝ ꯆꯠꯊꯣꯛꯄꯁꯤꯅ ꯍꯌꯦꯡ ꯁꯣꯏꯕ ꯀꯩꯅꯣ ꯇꯧꯕ ꯉꯝꯕ ꯇꯝꯕ ꯉꯝꯗꯦꯗꯅ ꯀꯥꯏꯕ ꯈꯣꯠꯄꯗꯣ ꯑꯗꯣ ꯑꯩꯅ ꯈꯜꯂꯤꯁꯦ ꯎꯝ ꯃꯣꯏ ꯑꯗꯨꯁꯨ ꯐꯪꯒꯗ꯭ꯔꯗꯤ ꯈꯪꯗꯦꯕꯀꯣ ꯑꯩꯈꯣꯏꯅ ꯑꯩꯈꯣꯏ ꯁꯤꯗ ꯁꯤꯖꯤꯟꯅꯔꯤꯕ ꯂꯩꯕꯥꯛꯁꯦ
ꯑ
ꯑꯣ ꯁꯤ ꯀꯃꯥꯏꯅ ꯇꯧꯁꯤꯒꯦ ꯂꯩꯕꯥꯛꯁꯦ ꯑꯩꯈꯣꯏ ꯁꯤꯗꯒꯤ ꯁꯦꯝꯃꯒ ꯄꯨꯁꯤꯔꯥ ꯅꯠꯇ꯭ꯔꯒ ꯑꯥꯗꯒꯤ ꯑꯥꯗꯗꯤ ꯐꯪꯅꯤ ꯍꯥꯏꯕ ꯑꯩ ꯊꯥꯖꯤ ꯊꯥꯖꯤꯗꯦ
ꯑ ꯑꯩꯈꯣꯏꯅ ꯁꯤꯗ ꯁꯦꯝꯖꯔꯤꯕ ꯄꯣꯠꯁꯤꯡꯁꯦ ꯄꯨꯕꯅ ꯐꯅꯤꯌꯦ
ꯑꯗꯣ ꯍꯌꯦꯡ ꯀꯥꯏꯕ ꯈꯣꯠꯄ ꯇꯧꯔꯣꯏꯗꯕ꯭ꯔꯕ
ꯀꯥꯏꯕ ꯈꯣꯠꯄꯒꯤꯁꯦ ꯑꯗꯨꯏꯗꯤ ꯁꯨꯃꯥꯏꯅ ꯇꯧꯕꯗꯤ ꯑꯩꯈꯣꯏ ꯐ꯭ꯂꯥꯏꯠꯇ ꯆꯠꯇꯕꯤꯗ ꯕꯁꯇ ꯆꯠꯄꯗꯤ
ꯑꯗꯨꯁꯨ ꯑꯗꯣ ꯃꯇꯝꯗꯣ ꯁꯥꯡꯅ ꯆꯪꯉꯤꯗꯅ ꯃꯈꯥꯗ ꯆꯠꯄ ꯑꯁꯤꯗ
ꯑꯗꯨ ꯑꯩꯈꯣꯏꯅ ꯈꯔ ꯉꯟꯅ ꯊꯧꯔꯥꯡ ꯇꯧꯕꯗꯤ ꯀꯃꯥꯏꯅ ꯇꯧꯕ ꯍꯥꯏꯗꯤ ꯐ꯭ꯂꯥꯏꯠꯇꯗꯤ ꯑꯩꯈꯣꯏ ꯀꯃꯥꯏꯅ ꯂꯒꯦꯖꯇ ꯄꯣꯠꯁꯤꯡꯗꯣ ꯍꯥꯞꯄꯗꯤ ꯌꯥꯔꯣꯏ ꯍꯥꯏꯗꯤ ꯑꯃꯒ ꯑꯃꯒ ꯊꯦꯡꯖꯤꯟꯅꯕ ꯌꯥꯕ ꯇꯦ ꯆꯐꯨ ꯍꯥꯏꯁꯤꯗꯤ ꯂꯩꯕꯥꯛꯀꯤ ꯄꯣꯠꯅꯤꯅ ꯑꯗꯨꯅ ꯑꯩꯈꯣꯏꯅ ꯀꯩꯒꯨꯝꯕ ꯎꯝ ꯑꯩꯈꯣꯏꯅ ꯀꯩꯒꯨꯝꯕ ꯕꯁ ꯕꯁꯇ ꯆꯠꯂꯦꯅ ꯈꯜꯂꯗꯤ ꯑ ꯍꯥꯏꯗꯤ ꯂꯒꯦꯖꯇ ꯅꯠꯇ꯭ꯔꯁꯨ ꯕꯣꯛꯁꯇ ꯑꯣꯏꯔꯁꯨ ꯌꯥꯏꯗꯅ ꯑꯗꯨꯒ ꯕꯣꯛꯁꯇꯣ ꯃꯥ ꯃꯥ ꯊꯦꯡꯖꯟꯅꯗꯅꯕ ꯃꯔꯛꯇ ꯏꯁꯄꯣꯟ ꯍꯥꯞꯄꯅꯤ ꯈꯪꯗꯦ ꯀꯔꯤ ꯀꯔꯤ ꯑꯗꯨꯝ ꯍꯥꯞꯄꯒ ꯕꯁꯇꯗꯤ ꯃꯊꯛꯇ ꯊꯝꯃꯒ ꯍꯧꯖꯤꯛꯇꯤ ꯂꯝꯕꯤꯁꯨ ꯐꯔꯅꯤꯅ ꯆꯥꯛꯀꯤꯡ ꯈꯣꯠꯄ ꯍꯥꯏꯁꯤꯁꯨ ꯌꯥꯝ ꯄꯥꯛꯅ ꯂꯩꯕ ꯅꯠꯇꯦꯗꯣ
ꯑꯥ
ꯃꯇꯝ ꯈꯔ ꯆꯪꯉꯁꯨ ꯆꯪꯅ ꯑꯗꯨꯃꯥꯏꯅ ꯄꯨꯕꯅ ꯐꯒꯗꯕ ꯃꯥꯜꯂꯦ ꯑꯩ ꯋꯥꯈꯜꯗꯗꯤ ꯑꯩꯈꯣꯏꯅ ꯑꯩꯈꯣꯏꯒꯤ ꯄꯣꯠꯆꯩꯁꯤꯡ ꯑꯥꯗ ꯁꯥꯔꯨꯕ ꯍꯥꯏꯁꯦ ꯃꯥꯒꯤ ꯃꯆꯥꯛꯁꯤꯡꯗꯣ ꯃꯆꯥꯛꯁꯤꯡꯗꯣ ꯐꯪꯉꯣꯏꯑꯕ ꯑꯗꯨꯒꯤꯁꯨ ꯃꯊꯛꯇ ꯑꯩꯈꯣꯏꯅ ꯑꯗꯨꯝ ꯃꯐꯝꯗꯨꯗ ꯈꯪꯗꯅ ꯃꯐꯝ ꯖꯒꯥꯗꯨꯒꯤ ꯀꯔꯤ ꯐꯪꯉꯤ ꯀꯔꯤ ꯐꯪꯗꯦ ꯈꯪꯗꯅ ꯑ ꯂꯣꯏꯅ ꯇꯧꯅꯤ ꯍꯥꯏꯕꯁꯨ ꯂꯩꯇꯕꯅꯤꯅꯀꯣ ꯈ꯭ꯋꯥꯏꯗꯩ ꯁꯝꯕꯗꯤ ꯃꯈꯥꯗ ꯆꯠ ꯁꯤꯅ ꯐꯒꯗꯕ ꯃꯥꯜꯂꯦ
ꯐꯔꯦꯅꯦ ꯑꯗꯣ ꯑꯩꯈꯣꯏ ꯑꯩꯈꯣꯏ ꯏꯕꯥꯅꯤꯒꯤꯕꯨꯗꯤ ꯌꯥꯔꯦ ꯑꯗꯣ ꯃꯣꯏ ꯑꯍꯨꯝꯁꯤꯁꯨ ꯃꯣꯏ ꯑꯍꯨꯝꯗꯨꯅ ꯀꯃꯥꯏꯅ ꯇꯧ ꯑꯗꯨꯝ ꯑꯩꯈꯣꯏꯅ ꯍꯥꯏꯔꯁꯤꯔꯣ
ꯑꯩꯈꯣꯏꯅ ꯍꯥꯏꯔꯤꯁꯤꯗ ꯃꯣꯏꯁꯨ ꯑꯗꯨꯝ ꯌꯥꯔꯛꯀꯅꯤꯗ ꯍꯥꯏꯗꯤ ꯂꯝꯕꯤꯗꯣ ꯂꯩꯇꯦꯕ ꯃꯣꯏ ꯑꯩꯉꯣꯟꯗ ꯍꯦꯟꯅ ꯐꯕ ꯑꯥꯏꯗꯤꯌꯥ ꯃꯣꯏꯉꯣꯟ ꯃꯣꯏꯗꯒꯤ ꯑꯥꯏꯗꯤꯌꯥ ꯑꯐꯕ ꯊꯣꯛꯂꯛꯕꯨꯗꯤ ꯍꯣꯏ ꯑꯗꯨꯁꯨ ꯈꯟꯅꯕ ꯌꯥꯏ ꯑꯗꯨꯕꯨ ꯑꯩꯒꯤ ꯋꯥꯈꯜꯗꯗꯤ ꯑꯩꯅ ꯍꯥꯏꯁꯤꯅꯗꯤ ꯑ ꯁꯤꯗꯒꯤ ꯍꯦꯟꯅ ꯐꯕ ꯑ ꯂꯝꯕꯤꯗꯤ ꯂꯩꯒꯗꯕꯗꯤ ꯃꯥꯟꯗꯦ
ꯍꯣꯏ ꯐꯔꯦ ꯐꯔꯦ ꯃꯈꯥꯗ ꯃꯈꯥꯗ ꯆꯠꯄꯅ ꯐꯅꯤ ꯄꯣꯠ ꯆꯩꯗꯣ ꯑꯩꯈꯣꯏ ꯄꯨꯕ ꯅꯨꯡꯉꯥꯏꯒꯗꯕ ꯃꯑꯣꯡꯗꯣꯀꯣ
ꯀꯥꯎꯟꯇꯔꯗ ꯇꯤꯀꯦꯠ ꯅꯨꯡ ꯁꯤ ꯅꯨꯃꯤꯠꯀꯤ ꯍꯥꯏꯕ
ꯎꯝ ꯑꯗꯨꯗꯤ ꯁꯨꯃꯥꯏꯅ ꯇꯧꯁꯤꯔꯣ ꯃꯣꯏꯅ ꯇ꯭ꯋꯦꯟꯇꯤ ꯐꯥꯏꯚꯇ ꯄꯥꯡꯊꯣꯛ ꯀꯗꯄꯗꯣ ꯑꯩꯈꯣꯏ ꯀꯩꯅꯣꯗ ꯆꯠꯂꯁꯤꯔꯣ ꯇ꯭ꯋꯦꯟꯇꯤ ꯇꯨꯒꯨꯝꯕꯗ ꯆꯠꯂꯁꯤꯔꯣ ꯅꯣꯡ ꯅꯤꯅꯤꯁꯨ ꯔꯦꯁ ꯇꯧꯅꯕ
ꯇ꯭ꯋꯦꯟꯇꯤ ꯇꯨꯗ
ꯑꯥ
ꯇ꯭ꯋꯦꯟꯇꯤ ꯇꯨꯗ ꯆꯠꯄꯁꯦ ꯑꯩꯈꯣꯏ ꯌꯧꯅꯒꯗꯕ ꯃꯥꯜꯂꯦ ꯇ꯭ꯋꯦꯟꯇꯤꯗ ꯆꯠꯄꯗꯤ ꯍꯥꯏꯕ ꯃꯔꯝꯗꯤ ꯑꯩꯈꯣꯏ ꯉꯁꯤ ꯆꯠꯂꯦꯅ ꯈꯜꯂꯁꯦ
ꯎꯝ
ꯆꯠꯂꯁꯨ ꯉꯁꯤ ꯆꯠꯂꯒ ꯉꯁꯤ ꯍꯦꯛꯇ ꯌꯧꯒꯗ꯭ꯔꯅꯦ ꯒꯨꯋꯥꯍꯥꯇꯤꯁꯤꯕꯣ ꯕꯁꯇ
ꯑꯗꯨꯕꯨꯗꯤ ꯌꯧꯅꯤꯗ ꯑꯩꯈꯣꯏ ꯑꯌꯨꯛ ꯉꯟꯅ
ꯑꯗꯨ ꯌꯧꯇꯥꯥꯔꯁꯨ ꯈꯔꯗꯤ ꯑ ꯑꯗꯨ ꯑ ꯅꯣꯡꯉꯥꯜꯂꯝꯗꯥꯏ ꯌꯧꯗꯣꯏꯕ
ꯎꯝ
ꯑꯌꯨꯛ ꯉꯟꯇꯥꯗꯒꯤ ꯆꯠꯄꯁꯤꯅ
ꯑꯥ
ꯏ ꯑꯗꯨ ꯑꯣꯏꯗꯤ ꯗꯦꯠ ꯇ꯭ꯋꯦꯟꯇꯤꯗ ꯆꯠꯂꯦꯅ ꯈꯜꯂꯁꯦ ꯇ꯭ꯋꯦꯟꯇꯤ ꯆꯠꯂꯗꯤ ꯇ꯭ꯋꯦꯟꯇꯤ ꯋꯥꯟꯗꯅꯦ ꯊꯨꯡꯗꯣꯏꯁꯦ
ꯍꯣꯏꯅꯦ ꯌꯥꯏꯅꯦ ꯌꯥꯏꯅꯦ ꯑꯩꯒꯤ ꯑꯩꯒꯤꯗꯤ ꯌꯥꯗꯦ ꯍꯥꯏꯅꯦ ꯑꯗꯣ ꯐꯔꯦꯅꯦ ꯑꯗꯨꯃꯥꯏꯅ ꯆꯠꯂꯁꯦ ꯍꯥꯏꯗꯤ ꯑꯩꯈꯣꯏꯗ ꯅꯣꯡꯅꯤꯅꯤ ꯔꯦꯁ ꯇꯧꯔꯒ ꯑꯩꯈꯣꯏꯅ ꯄꯣꯔꯛꯏ ꯄꯣꯠꯇꯣ ꯍꯥꯏꯗꯤ ꯀꯔꯥꯏ ꯀꯔꯥꯏꯗ ꯁꯣꯏꯔꯤ ꯈꯣꯠꯂꯤ ꯑꯗꯨ ꯌꯦꯡꯉꯒ ꯍꯌꯦꯡ ꯁꯣꯗꯣ ꯎꯠꯀꯗꯕꯅꯤꯅꯀꯣ꯫
ꯑꯗꯒꯤ ꯑꯗꯨꯒꯤ ꯃꯇꯥꯡꯗꯁꯨ ꯑꯩꯈꯣꯏ ꯃꯁꯦꯟ ꯈꯟꯅ ꯅꯩꯅꯒꯗꯕ ꯑ ꯋꯥ ꯀꯃꯥꯏꯅ ꯉꯥꯡꯒꯅꯤ ꯀꯃꯥꯏꯅ ꯍꯥꯏꯒꯅꯤ ꯍꯥꯏ ꯑꯩꯈꯣꯏꯒꯤ ꯈꯔ ꯊꯧꯔꯥꯡ ꯇꯧꯗꯕꯁꯨ ꯌꯥꯔꯣꯏ
ꯑꯗꯨꯕꯨꯗꯤ ꯅꯨꯃꯤꯠ ꯑꯃ ꯂꯦꯞꯊꯣꯛꯑꯒ ꯑꯩꯈꯣꯏ ꯑꯩꯈꯣꯏ ꯃꯉꯥ ꯄꯨꯜꯂꯁꯤꯅꯦ
ꯑꯗꯨꯗꯤ ꯗꯦꯠ ꯇ꯭ꯋꯦꯟꯇꯤꯗ ꯆꯠꯄꯁꯤꯅ ꯐꯔꯅꯤ
ꯑꯗꯨꯗꯤ ꯍꯣꯏ ꯐꯔꯦ ꯁꯨꯃꯥꯏꯅ ꯇꯧꯔꯁꯦ ꯑꯗꯨꯃꯥꯏꯅ ꯑꯩ ꯆꯠꯂꯒꯦꯕꯀꯣ ꯑꯩ ꯍꯧꯖꯤꯛ ꯕꯁ ꯕꯁꯀꯤꯗꯤ ꯀꯥꯎꯟꯇꯔꯗ ꯆꯠꯂꯒ ꯍꯪꯉꯗꯤ ꯌꯥꯔꯣꯏ ꯑꯣꯟꯂꯥꯏꯟꯗꯗꯤ ꯈꯪꯉꯔꯣꯏꯗꯅ ꯑꯩ ꯆꯠꯂ ꯍꯪꯇꯣꯛꯎꯔꯒꯦꯕꯀꯣ ꯑꯗꯨꯒ ꯑꯩꯈꯣꯏ ꯂꯩꯕꯁꯦ ꯃꯣꯏꯒꯤ ꯄ꯭ꯔꯣꯒꯥꯝꯁꯦ ꯊ꯭ꯔꯤ ꯗꯦꯖꯀꯤ ꯄ꯭ꯔꯣꯒꯥꯝꯅꯤꯗꯅ ꯑ ꯑꯗꯣ ꯑꯩꯣꯏ ꯁꯨꯃꯥꯏꯅ ꯇꯧꯔꯁꯦ ꯑꯩꯈꯣꯏ ꯇ꯭ꯋꯦꯟꯇꯤꯗ ꯆꯠꯂꯁꯦꯅ ꯍꯥꯏꯕ ꯅꯠꯇ꯭ꯔꯣ ꯑꯗꯨ ꯑꯣꯏꯇꯥꯔꯗꯤ ꯇ꯭ꯋꯦꯟꯇꯤꯗ ꯆꯠꯂꯕ ꯇ꯭ꯋꯦꯟꯇꯤ ꯐꯥꯏꯚ ꯇꯥꯔꯗꯤ ꯇ꯭ꯋꯦꯟꯇꯤ ꯁꯤꯛꯁ ꯇ꯭ꯋꯦꯟꯇꯤ ꯁꯚꯦꯟ ꯇ꯭ꯋꯦꯟꯇꯤ ꯑꯩꯠ ꯑꯗꯨꯑꯣꯏꯗꯤ ꯑꯩꯈꯣꯏ ꯗꯦꯠ ꯀꯩꯅꯣꯒꯨꯝꯕꯗ ꯍꯜꯂꯛꯑꯁꯤꯔꯣ ꯗꯦꯠ ꯊ꯭ꯔꯤ ꯐꯣꯔꯒꯨꯝꯕ
ꯈꯔ ꯁꯥꯡꯅ ꯂꯩꯊꯔꯛꯁꯤ ꯀꯩꯅꯣ ꯒꯨꯋꯥꯍꯥꯇꯤꯒꯤ ꯀꯣꯏꯕ ꯌꯥꯕ ꯃꯐꯝꯁꯦ ꯈꯔ ꯀꯣꯏ ꯈꯣꯠꯇꯅ ꯈꯔ ꯃꯥꯏꯟꯁꯦ ꯐ꯭ꯔꯦꯁ ꯑꯣꯏꯅꯕ
ꯂꯩꯅꯤꯡꯉꯤꯅꯦ ꯀꯩꯅꯣ ꯀꯖꯤꯔꯪꯒ ꯅꯦꯁꯅꯦꯜ ꯄꯥꯔꯛꯇꯣ ꯑꯁ ꯑꯗꯨ ꯑꯩꯁꯨ ꯆꯠꯅꯤꯡꯉꯤꯅꯦ ꯃꯣꯏ ꯐꯖꯕꯅꯤꯅꯦ ꯑꯗꯨꯗꯣ ꯃꯣꯏꯒꯤ ꯃꯃꯤꯡ ꯀꯩꯅꯣꯝ ꯍꯥꯏꯕꯅꯦ ꯑꯩꯗꯣ ꯍꯥꯏꯕꯗꯣ ꯍꯩꯇ꯭ꯔꯦꯅꯦ ꯑꯗꯨꯣ ꯇꯣꯡꯉꯒ ꯃꯣꯏ ꯌꯦꯡꯕꯒꯤ ꯌꯥꯝ ꯆꯠꯅꯕꯅꯦ ꯑꯣ ꯁꯐꯥꯔꯤ ꯍꯥꯏꯕ ꯁꯐꯥꯔꯤ ꯇꯣꯡꯉꯒ ꯃꯣꯏ ꯃꯣꯏꯒꯤ ꯀꯖꯤꯔꯪꯒ ꯃꯅꯨꯡꯗ ꯂꯩꯔꯤꯕ ꯁꯥ ꯀꯩ ꯃꯌꯥꯝꯗꯣ ꯑꯗꯨꯝ ꯌꯦꯡꯕ ꯌꯥꯕꯅꯦꯕꯀꯣ
ꯑꯗꯨ ꯀꯩꯅꯣꯗꯁꯨ ꯕ꯭ꯔꯃꯄꯨꯇ꯭ꯔꯗ ꯕ꯭ꯔꯃꯄꯨꯇ꯭ꯔꯗ ꯆꯠꯄꯁꯨ ꯌꯥꯏ ꯀꯩꯅꯣ
ꯍꯣꯏ ꯑꯗꯨꯅ ꯈꯤꯇꯪꯕꯨꯗꯤ ꯂꯥꯞꯊꯣꯛꯈ꯭ꯔꯦ ꯍꯣꯏ
ꯍꯥꯏꯗꯤ ꯑ ꯍꯣꯇꯦꯜꯒꯤ ꯇꯥꯏꯞꯇꯒ ꯇꯧꯕ ꯃꯣꯏ ꯖꯍꯥꯖ ꯇꯒꯁꯦ ꯂꯩꯗꯅ ꯌꯥꯝ ꯆꯥꯎꯕꯁꯨ ꯅꯠꯇꯕ ꯌꯥꯝ ꯄꯤꯛꯄꯁꯨ ꯅꯠꯇꯕ ꯑꯃ ꯂꯩꯌꯦꯕ ꯑꯩꯅ ꯎꯕꯁꯦ ꯑꯗꯨꯗ ꯑꯗꯨ ꯇ ꯕꯨꯛ ꯇꯧꯔ ꯕ ꯀꯣꯏ ꯊꯣꯛꯣꯛꯄ ꯌꯥꯏ ꯕ꯭ꯔ ꯐꯨꯇ꯭ꯔꯗ ꯀꯣꯏꯕ ꯌꯥꯏ ꯆꯠꯂꯤꯉꯩꯁꯤꯗ ꯍꯧꯕ
ꯑꯩꯁꯨ ꯑꯗꯨ ꯍꯥꯏꯒꯦ ꯇꯧꯔꯝꯃꯤꯅꯦꯕꯀꯣ ꯑꯗ ꯑꯁ ꯅꯣꯏ ꯑꯃꯨꯛ ꯁꯪꯅꯔꯣꯏꯗ꯭ꯔꯥꯅ ꯑꯩꯁꯦ ꯋꯥꯈꯜꯗ ꯁꯨꯝ ꯈꯟꯖꯩꯅꯦ ꯑꯩꯁꯨ ꯑꯗꯨꯃꯥꯏꯅ ꯆꯠꯂꯒ ꯍꯥꯏ ꯗꯤ ꯄꯥꯛ ꯄꯥꯛ ꯆꯠꯇꯧꯁꯨ ꯅꯠꯇꯕꯅꯤꯅ ꯍꯟꯗꯛ ꯆꯠꯄꯁꯤꯗꯀꯣ ꯍꯟꯗꯛ ꯆꯠꯄꯁꯤꯗ ꯈꯔ ꯀꯣꯏꯍꯧꯔꯁꯤꯗ ꯈꯔ ꯌꯦꯡꯍꯧꯔꯁꯤꯔꯥꯁꯤꯅꯤ
ꯎꯝ ꯃꯣꯏ ꯑꯇꯩ ꯋꯥꯗꯤ ꯈꯪꯗꯦ ꯑꯩꯒꯤꯗꯤ ꯌꯥꯅꯤ
ꯍꯣꯏ ꯎꯝ ꯑꯁ ꯃꯣꯏꯇꯩꯁꯨ ꯌꯥꯅꯕ ꯍꯥꯏꯔꯒ ꯂꯣꯏꯔꯦꯁꯦ ꯍꯥꯏꯗꯤ ꯁꯤ ꯇꯣꯏꯅ ꯇꯣꯏꯅ ꯆꯠꯄꯗꯤ ꯅꯠꯇꯦꯗꯅ ꯑꯩꯈꯣꯏꯁꯨ ꯅꯣꯡ ꯐꯥꯗꯣꯛ ꯆꯠꯄꯅꯦꯕ ꯅꯠꯇ꯭ꯔꯥ ꯑꯗꯨꯅ ꯆꯠꯂꯤꯉꯩꯗꯨꯗ ꯀꯔꯤ ꯀꯔꯤ ꯂꯩ ꯈꯣꯂꯤꯗꯣ ꯑꯩꯈꯣꯏ ꯊꯤꯖꯤꯜꯂꯒ ꯀꯣꯏꯊꯣꯛꯄ ꯌꯥꯏꯗꯅ
ꯎꯝ
ꯑꯗꯣ ꯀꯩꯅꯣ ꯎꯝ ꯎꯝ ꯑꯩꯈꯣꯏ ꯂꯩꯐꯝ ꯆꯥꯐꯝꯁꯤꯗꯤ ꯑꯩꯈꯣꯏ ꯍꯣꯇꯦꯜꯗ ꯂꯩꯁꯤꯔꯥ ꯀꯃꯥꯏ ꯇꯧꯁꯤꯒꯦ ꯃꯣꯏꯅꯗꯤ ꯃꯣꯏꯒꯤ ꯃꯐꯝ ꯃꯣꯏ ꯄꯤꯅꯦ ꯍꯥꯏꯕꯅꯦꯕꯀꯣ
ꯑꯗꯨ ꯑꯣꯏꯕ ꯇꯥꯔꯗꯤꯅꯦ ꯁꯨꯃꯥꯏꯅ ꯇꯧꯁꯤ ꯃꯣꯏꯅ ꯄꯤꯕ ꯃ ꯐꯝꯗꯨꯗ ꯂꯩꯔꯦꯗꯅ ꯃꯣꯏꯒꯤ ꯄ꯭ꯔꯣꯒꯥꯝ ꯃꯣꯏꯅ ꯑꯩꯈꯣꯏꯗ ꯄꯤ ꯗꯣꯏꯁꯦ ꯃꯣꯏꯒꯤ ꯄ꯭ꯔꯣꯒꯥꯝꯗꯨꯒꯤ ꯃꯅꯨꯡ ꯈꯛꯇꯅꯦꯕ
ꯎꯝ ꯃꯥꯅꯦ
ꯗꯨꯒꯤ ꯃꯅꯨꯡꯗꯨꯕꯨꯗꯤ ꯃꯣꯏꯅ ꯄꯤꯔꯤꯕ ꯐꯝꯗꯨꯅ ꯂꯩꯔꯁꯦ ꯃꯔꯝꯗꯤ ꯆꯠꯊꯣꯛ ꯆꯠꯁꯤꯟ ꯍꯥꯏꯕ ꯑꯃ ꯂꯩꯕꯅꯤꯅ ꯑꯗꯨꯅ ꯈꯨꯗꯣꯡ ꯆꯥꯔꯅꯦꯕ
ꯍꯣꯏ ꯑꯗꯨ ꯁꯨꯃꯥꯏꯅ ꯋꯥꯔꯤ ꯁꯥꯔꯒꯦ ꯁꯨꯃꯥꯏꯅ ꯋꯥꯔꯤ ꯁꯥꯔꯁꯦ ꯑꯩꯈꯣꯏꯗꯣ ꯂꯝ ꯂꯥꯞꯅ ꯂꯥꯛꯀꯗꯕꯅꯤꯅ ꯂꯝꯁꯦ ꯁꯥꯡꯕꯅꯤꯅ ꯑꯩꯈꯣꯏ ꯈꯔ ꯑꯦꯗꯚꯥꯟꯁ ꯑꯣꯏꯅ ꯍꯥꯏꯕꯗꯤ ꯈꯔ ꯃꯥꯡꯖꯧꯅꯅ ꯂꯥꯛꯑꯒꯦ ꯈꯣꯠꯂꯒꯦ ꯑꯗꯨꯒ ꯁꯨꯃꯥꯏꯅ ꯂꯩꯕ ꯈꯣꯠꯄ ꯌꯥ ꯑꯃ ꯈꯔ ꯁꯤꯟꯕꯤꯔꯣꯅ ꯍꯥꯏꯔꯁꯦ ꯃꯣꯏ ꯄ꯭ꯔꯣꯒꯥꯥꯝꯒꯤ ꯃꯦꯅꯦꯖꯔꯗꯨꯗ
ꯌꯥꯥꯏꯌꯦ ꯑꯗꯨꯒꯤ ꯋꯥꯔꯤ ꯁꯥꯟꯅꯕꯗꯨꯗꯤ ꯅꯪꯅ ꯑꯗꯨꯝ ꯁꯥꯟꯅꯔꯣꯅꯦ
ꯍꯣꯏ ꯍꯣꯏ ꯌꯥꯏ ꯑꯗꯨꯕꯨꯗꯤ ꯑꯩꯅ ꯑꯗꯨꯝ ꯁꯥꯟꯅꯔꯒꯦꯕꯀꯣ ꯑꯗꯣ ꯍꯧꯖꯤꯛ ꯑꯩꯈꯣꯏ ꯍꯧꯖꯤꯛ ꯑꯩꯈꯣꯏꯕꯥꯅꯤꯗꯤ ꯀꯟꯐꯥꯝ ꯇꯥꯔꯦꯕꯀꯣ ꯃꯣꯏ ꯍꯨꯝꯗꯨꯁꯨ ꯑꯩꯈꯣꯏ ꯄꯨꯜꯂꯒ ꯍꯥꯏꯔꯁꯦꯕꯀꯣ ꯑꯩꯈꯣꯏ ꯁꯨꯃꯥꯏ ꯁꯨꯃꯥꯏꯅ ꯆꯠꯂꯒ ꯅꯨꯃꯤꯠ ꯈꯔꯅꯤ ꯆꯣꯟꯊꯔ ꯂꯩꯔꯒ ꯑꯩꯈꯣꯏ ꯂꯝ ꯈꯔ ꯀꯣꯏꯕ ꯆꯠꯁꯦ ꯑꯁꯥꯝꯒꯤ ꯐꯖ ꯐꯖꯕ ꯃꯐꯝꯣꯏ ꯃꯥꯖꯨꯂꯤ ꯗꯤꯁꯇ꯭ꯔꯤꯛ ꯀꯥꯏꯅ ꯃꯥꯖꯨꯂꯤꯗ ꯌꯥꯝ ꯐꯖ ꯐꯖꯕ ꯍꯥꯏꯗꯤ ꯇꯨꯔꯦꯟ ꯇꯨꯔꯦꯟ ꯗꯥꯏꯔꯇꯤ ꯅꯠꯇꯕ ꯏꯄꯥꯛ ꯑꯃ ꯂꯩꯕꯅꯦꯕꯀꯣ ꯑꯗꯨꯝꯕ ꯑꯗꯨꯗꯒ ꯆꯠꯂꯒ ꯍꯥꯏꯗꯤ ꯈꯤꯇꯪ ꯅꯨꯡꯉꯥꯏꯊꯣꯛꯄ ꯍꯥꯏꯗꯤ ꯔꯤꯐ꯭ꯔꯦꯁ ꯑꯣꯏꯕ ꯈꯠ ꯀꯃꯥꯏꯅ ꯍꯥꯏꯗꯣꯏꯅꯣ ꯈꯪꯗ꯭ꯔꯦꯅꯦ
ꯍꯣꯏꯅꯦ ꯍꯣꯏꯅꯦ ꯑꯩ ꯚꯥꯞ ꯇꯥꯏꯅꯦ ꯑ ꯑꯗꯨꯃꯥꯏ ꯅ ꯆ ꯁꯤ ꯌꯥꯏꯅꯦ
ꯎꯝ
ꯑꯗꯨꯒ ꯄ꯭ꯔꯣꯒꯥꯝ ꯃꯅꯨꯡ ꯑꯗꯨꯅ ꯃꯣꯏꯅ ꯄꯤꯕꯗꯨꯗ ꯂꯩꯔꯁꯦ ꯑꯗꯨꯒ ꯑꯔꯦꯝꯕ ꯃꯇꯝ ꯖꯤꯡ ꯗꯨꯅ ꯍꯣꯇꯦꯜꯗ ꯕꯨꯛ ꯇꯧꯔ ꯂꯩꯔꯁꯦ ꯁꯦ ꯑꯗꯣ ꯍꯣꯇꯦꯜꯗꯨꯁꯨꯅꯦ ꯀꯩꯅꯣ ꯇꯧꯁꯦ ꯌꯥꯝ ꯇꯥꯡꯕꯒ ꯂꯩꯁꯦ ꯆꯂꯨꯅꯣ ꯒꯨꯍꯥꯇꯤꯒꯤ ꯌꯥꯝ ꯍꯣꯡꯕ
ꯍꯣꯏ ꯍꯣꯏ
ꯑꯣꯝꯕ
ꯍꯣꯏ ꯈꯔ ꯑꯗꯨꯝ ꯌꯦꯡꯁꯤꯅꯦ ꯑꯗꯨꯕꯨꯗꯤ ꯂꯩꯕꯗꯨꯁꯨ ꯈꯤꯇꯪ ꯅꯨꯡꯉꯥꯏꯇꯕ ꯍꯥꯏꯗꯤ ꯍꯧꯖꯤꯛꯁꯦ ꯁꯝꯃ꯭ꯔꯅꯤꯅ ꯀꯣ ꯁꯥꯕꯅꯤꯅ ꯑꯗꯣ ꯈꯤꯇꯪ ꯏꯪꯗꯧꯕ ꯈꯣꯠꯇꯕ ꯃꯐꯝ ꯑꯃ ꯌꯦꯡꯉꯒꯀꯣ
ꯎꯝ ꯄꯩꯁꯥꯗꯨ ꯌꯥꯔꯤꯃꯈꯩ ꯗꯤ ꯌꯥꯝ ꯆꯠꯇꯅꯕ ꯍꯣꯠꯅ ꯖꯦꯕꯥ ꯕ ꯍꯥꯏꯗꯤ ꯀꯣꯏꯕꯨꯁꯨ ꯆꯠ ꯆꯠꯄ ꯑꯗꯨꯒ ꯄꯩꯁꯥꯗꯨꯁꯨ ꯌꯥꯝꯅꯁꯨ ꯆꯠꯇꯅꯕ ꯌꯥꯝ ꯍꯩꯁꯤꯡꯅꯁꯤ
ꯍꯣꯏ ꯍꯣꯏ ꯍꯣꯏ ꯆꯨꯝ ꯆꯨꯝꯃꯤ ꯑꯁ ꯑꯥꯎꯠꯁꯥꯏꯠ ꯆꯠꯂꯛꯄ ꯑꯩꯁꯦ ꯄꯩꯁꯥ ꯉꯥꯛꯇꯅꯤ ꯏꯁꯤꯡ ꯂꯩꯔꯛꯀꯗꯣꯔꯤꯕꯅꯤ ꯂꯣꯏꯅ ꯄꯩꯁꯥ ꯑꯝꯇ ꯆꯠꯂꯛꯀꯗꯣꯔꯤꯕꯅꯤ
ꯨꯏꯖꯦ ꯄꯩꯁꯥ ꯆꯠꯄꯩ ꯁꯔꯨꯛ ꯉꯥꯛꯇꯅꯤ ꯑꯗꯨꯅ ꯄꯪꯇꯥꯡ ꯇꯥꯡꯕꯁꯨ ꯀꯩꯁꯨ ꯇꯧꯒꯨꯝꯁꯦ ꯂꯩꯐꯝ ꯆꯥꯐꯝꯒꯤꯗꯣ
ꯍꯣꯏ ꯌꯥꯏꯌꯦ ꯑꯗꯣ ꯑꯩꯈꯣꯏ ꯑꯩꯈꯣꯏ ꯆꯥꯅꯕꯁꯦ ꯑꯩꯈꯣꯏ ꯌꯨꯝꯗꯒꯤ ꯄꯨꯈꯤꯁꯤꯔꯣ ꯆꯦꯡ ꯆꯥꯛꯀꯨꯝꯕꯁꯦ
ꯑ ꯑꯗꯨꯒꯨꯝꯕꯗꯤ ꯄꯨꯔꯣꯒꯝꯁꯤꯗ ꯍꯥꯏꯗꯤ ꯑꯩꯈꯣꯏ ꯍꯣꯔꯦꯟ ꯄ꯭ꯔꯣꯒꯥꯝꯒꯤ ꯄꯨꯒꯗꯕ ꯄꯣꯠꯆꯩꯁꯤꯡꯅꯦ ꯆꯥꯕꯒꯤꯋꯣ ꯊꯛꯄꯒꯤꯋ ꯋꯥꯏ ꯆꯤꯜꯂꯅꯤ ꯑꯗꯨꯅ ꯆꯥꯕꯗꯨꯗꯤꯅꯦ ꯑꯗꯨꯝ ꯑꯣꯗꯔ ꯇꯧꯔꯒ ꯆꯥꯔꯁꯦ ꯑꯗꯨꯅ ꯁꯝꯃꯅꯦꯕ ꯀꯣꯏꯔꯤꯕ ꯆꯠꯄ ꯈꯣꯠꯄꯗ
ꯍꯣꯏ ꯍꯣꯏ ꯅꯨꯡꯉꯥꯏꯅꯤꯌꯦ ꯑꯗꯨꯗ ꯁꯨꯝ ꯑꯩꯈꯣꯏ ꯅꯣꯡ ꯐꯥꯗꯣꯛ ꯑꯩꯈꯣꯏ ꯃꯩꯇꯩ ꯆꯦꯡꯒꯨꯝꯕ ꯆꯥꯅꯤꯡꯉꯛꯑꯒꯗꯤ
ꯍꯥꯏꯗꯤꯅꯦ ꯒꯨꯋꯥ ꯇꯤꯒꯨꯝꯕꯗꯤ ꯌꯥꯝ ꯂꯥꯞꯄꯕ ꯑꯃ ꯃꯐꯝ ꯅꯠꯇꯕꯅꯤꯅ ꯑꯗꯨꯝ ꯄꯣꯠ ꯆꯩ ꯑꯩꯈꯣꯏꯅ ꯄꯥꯝꯕꯗꯤ ꯃꯣꯏꯅ ꯑꯌꯥꯝꯕ ꯐꯪꯕꯅꯦꯕ
ꯎꯝ
ꯅꯣꯔꯠ ꯏꯁ ꯂꯣꯝꯒꯤ ꯅꯠꯇ꯭ꯔꯥ
ꯍ
ꯑꯗꯨꯅ ꯒꯨꯍꯥꯇꯤꯒꯨꯝꯕꯗꯤ ꯌꯥꯝ ꯂꯥꯞꯄꯁꯨ ꯅꯠꯇꯕꯅꯤꯅ ꯆꯥꯅ ꯊꯛꯅꯕ ꯗꯩ ꯑꯗꯨꯝ ꯆꯥꯔꯁꯤ
ꯍꯣꯏ
ꯑꯗꯣ ꯑꯩꯈꯣꯏꯅ ꯅꯪꯅ ꯍꯦꯛ ꯄꯨꯅꯤꯡꯉꯒꯅ ꯑꯩꯈꯣꯏꯒꯤ ꯎ ꯃꯣꯔꯣꯛ ꯑꯆꯥꯔꯗꯣ ꯁꯥꯒ ꯊꯥꯕ ꯅꯤꯅ ꯃꯣꯔꯣꯛꯇꯣ ꯌꯥꯎꯔꯤ ꯆꯥꯛꯇꯣ ꯑꯗꯨꯝ ꯆꯪꯉꯤꯗꯅ
ꯎꯝ
ꯑꯗꯨꯝꯗꯤ ꯁꯦꯝꯃꯒ ꯄꯨꯕ ꯌꯥꯏꯌꯦ ꯅꯪꯅ ꯍꯦꯛ ꯄꯨꯅꯤꯡꯉꯒꯅ ꯑꯗꯨꯒ ꯀꯩꯅꯣꯁꯨ ꯌꯥꯏꯌꯦ ꯎꯝ ꯆꯤꯛꯀꯟꯒꯤ ꯄꯤꯀꯜꯒꯨꯝꯕꯁꯨ ꯈꯔ ꯄꯨꯕ ꯌꯥꯏ ꯄꯤꯀꯜꯁꯤꯡ ꯑꯌꯥꯝꯕꯅ ꯑꯗꯨꯝ ꯈꯔ ꯈꯔ ꯄꯨꯕ ꯌꯥꯏ
ꯎꯝ ꯑꯗꯨ ꯀꯩꯅꯣꯗꯗꯤ ꯆꯠꯅꯤꯡꯗ꯭ꯔꯣ ꯑꯔꯨꯅꯥꯆꯜꯗꯗꯤ ꯆꯠꯅꯤꯡꯗ꯭ꯔꯣ
ꯆꯠꯅꯤꯡꯉꯦ ꯑꯗꯣ ꯑꯗꯨꯅ ꯒꯨꯍꯥꯇꯤ ꯂꯣꯏꯔꯒ ꯄꯩꯁꯥꯒꯁꯦ ꯈꯔ ꯑꯃꯨꯛ ꯃꯔꯥꯡ ꯀꯥꯏꯔꯀꯥꯟꯗ ꯀꯃꯥꯏꯅ ꯆꯠꯁꯤꯔꯥ ꯍꯥꯏꯕꯗꯣ ꯈꯟꯅꯔ ꯂꯣꯏꯔꯦꯗꯅ
ꯍꯣꯏ ꯑꯗꯨꯗꯤ ꯑꯩꯈꯣꯏ ꯍꯟꯗꯛ ꯆꯠꯄꯁꯤꯗ ꯒꯨꯍꯥꯇꯤꯒꯤ ꯃꯐꯝ ꯑꯣꯏꯕ ꯌꯥꯕꯁꯦ ꯀꯣꯏꯍꯧꯔꯁꯦꯕꯀꯣ ꯍꯥꯏꯗꯤ ꯐ꯭ꯂꯥꯏꯠꯇ ꯆꯠꯇꯧꯁꯨ ꯅꯠꯇ꯭ꯔꯕꯅꯤꯅ ꯐ꯭ꯂꯥꯏꯠ ꯑꯣꯏꯗꯤ ꯐ꯭ꯂꯥꯏꯠ ꯕꯨꯛꯀꯤꯡ ꯇꯧ ꯑꯃ ꯑꯃ ꯂꯩ ꯑꯗꯨꯅ ꯁꯤꯗꯤ